ꯎꯝ ꯇꯥꯔꯦ
ꯑ ꯑꯪ ꯇꯥꯔꯕ꯭ꯔꯣ
ꯇꯥꯔꯦ ꯇꯥꯔꯦ
ꯆꯥꯛ ꯆꯥꯔꯕꯣ
ꯆꯥꯛ ꯆꯥꯔꯦ
ꯉꯁꯤꯗꯤ ꯀꯩ ꯃꯊꯦꯜ ꯆꯥꯔꯕ
ꯑ ꯀꯔꯤ ꯑ ꯀꯥꯡꯁꯣꯏ ꯆꯥꯔꯦ ꯑꯗꯨꯒ ꯊꯨꯝꯌꯥꯛꯄꯤ ꯑꯃ ꯉꯥꯔꯧ ꯆꯥꯔꯦ ꯅꯣꯏꯗꯤ
ꯑꯩꯈꯣꯏꯁꯦ ꯑꯩ ꯆꯥꯕꯕꯨꯗꯤ ꯂꯣꯏꯔꯛꯇ ꯉꯥꯏꯔꯤ ꯑꯩꯈꯣꯏꯁꯦ ꯕꯣꯔꯥ ꯑꯃ ꯍꯧꯔꯦ ꯑꯗꯨꯒ ꯉꯈꯥ ꯈꯔ ꯑꯗꯨꯝ ꯉꯧꯔꯦ ꯑꯗꯨꯒ ꯉꯁꯤꯁꯦ ꯌꯦꯟꯗꯦꯝꯕꯤ ꯏꯔꯣꯜꯂꯦ
ꯌꯦꯟꯗꯦꯝ
ꯎꯝ
ꯎꯝ ꯀꯅꯥꯅ ꯊꯣꯡꯉꯤꯅꯣ
ꯑꯈꯣꯏ ꯌꯨꯝ ꯃꯤ ꯊꯣꯡꯕꯅꯤꯗ ꯍꯥꯏꯗꯤ ꯑꯈꯣꯏ ꯃꯥ ꯈꯣꯏ ꯑꯈꯣꯏ ꯅꯦ ꯈꯣꯏ ꯃꯣꯏ ꯆꯪꯉꯒ ꯊꯣꯡꯃꯤꯟꯅꯕꯅꯦ
ꯑꯣ
ꯍꯥꯏꯗꯤ ꯕꯣꯔꯥ ꯀꯩꯀꯥꯁꯨ ꯍꯧꯕ ꯌꯥꯎꯈ꯭ꯔꯦꯗ ꯃꯤ ꯑꯃꯅ ꯕꯣꯔꯥ ꯍꯧꯔꯒ ꯃꯤ ꯑꯃꯅ ꯏꯔꯣꯝꯕ ꯈꯣꯠꯄꯤ ꯇꯧꯕꯗꯣ ꯑ ꯌꯨꯝꯗꯗꯤ ꯅꯣꯡꯃꯪꯗ꯭ꯔꯣ
ꯅꯣꯡꯁꯦ ꯍꯧꯖꯤꯛꯇꯤ ꯃꯪꯗꯕ ꯃꯥꯜꯂꯦ ꯉꯁꯥꯏ ꯑꯌꯨꯛꯇꯤ ꯃꯪꯂꯤ ꯁꯥꯔꯤ ꯃꯪꯂꯤ ꯁꯥꯔꯤ ꯇꯧꯋꯦꯕꯀꯣ
ꯎꯝ
ꯑꯗꯨꯒ ꯑ ꯀꯩꯅꯣ ꯍꯥꯏꯐꯦꯠ ꯍꯥꯏꯐꯦꯠ ꯈꯤꯛꯄꯤꯗꯣ ꯌꯥꯝ ꯀꯟꯅ ꯇꯥꯕꯗꯤ ꯅꯠꯇꯕꯤꯗ
ꯎꯝ
ꯅꯥꯍꯟ ꯀꯥꯕꯛ ꯀꯥꯕꯛ ꯈꯤꯛꯄꯤꯗ ꯑꯗꯨꯃꯥꯏꯅ ꯇꯧꯋꯦ ꯑꯗꯨꯒ ꯉꯔꯥꯡ ꯅꯨꯡꯗꯥꯡꯗꯤ ꯍꯦꯛꯇ ꯅꯣꯡꯁꯦ ꯌꯥꯝ ꯀꯟꯅ ꯌꯥꯝ ꯀꯨꯏꯅ ꯅꯠꯇꯕ ꯉꯥꯛꯇꯪꯗ ꯌꯥꯝ ꯀꯨꯏꯅ ꯇꯥꯕꯩ ꯋꯥꯅꯤꯗ ꯑꯗꯨꯒ ꯀꯩꯅꯣ ꯇꯧꯔꯦ ꯍꯧꯖꯤꯛꯀꯥꯟꯁꯦ ꯅꯨꯡꯗꯝ ꯌꯥꯝ ꯅꯥꯏꯗ꯭ꯔꯦ ꯍꯥꯏꯕ ꯍꯥꯏꯗꯤ ꯃꯪꯈꯤꯕꯒ ꯈꯣꯡꯈꯤꯕꯒ ꯖꯔ ꯇꯥꯁꯤꯜꯂꯛꯄꯤ ꯑꯗꯨꯒ ꯈꯪꯍꯥꯡ ꯍꯥꯡꯀꯠ ꯈꯔꯒ ꯑꯃꯨꯛ ꯈꯪꯁꯥ ꯁꯥꯕꯤ ꯑꯃꯨꯛ ꯇꯧꯕ
ꯎꯝ
ꯀꯥꯃꯦ ꯗꯔꯗ
ꯀ꯭ꯂꯥꯏꯃꯦꯠ ꯆꯦꯟꯖ ꯌꯥꯝꯅ ꯇꯧꯔꯕꯅꯤꯗ ꯌꯥꯗ꯭ꯔꯕꯗꯤ ꯍꯥ ꯅ ꯁꯨꯝ ꯁꯃ ꯑꯣꯏꯔ
ꯎꯝ
ꯍꯧꯖꯤꯛꯀꯥꯟꯗꯤ ꯄꯨꯔꯥ
ꯎꯝ
ꯅꯣꯡꯁꯦ ꯇꯥꯕ꯭ꯔꯁꯨ ꯇꯥꯗꯕ ꯑ ꯆꯠꯈꯤꯒ ꯑꯃ ꯑꯃꯨꯛ ꯂꯦꯞꯈꯤꯕ ꯉꯥꯏꯍꯥꯛ ꯂꯩꯔꯒ ꯅꯪ ꯅꯨꯡꯁꯥꯖ ꯈꯪꯍꯅ ꯁꯥꯗꯔꯛꯑꯅꯤ ꯑꯗꯨꯗꯒꯤꯗꯤ ꯑꯃꯨꯛ ꯅꯨꯡꯁꯥꯁꯦ ꯁꯥꯕ ꯐꯖꯣꯡ ꯁꯥꯗꯦꯅꯕꯣ ꯁꯥꯡꯉꯦ ꯀꯥꯏꯅ ꯊꯕꯛꯀꯁꯨ ꯆꯠꯇꯕꯤꯔꯒ ꯂꯩ ꯅꯣꯡꯃꯒꯁꯨ ꯇꯥꯔꯦ ꯀꯥꯏꯅ ꯊꯕꯛꯀꯔ ꯆꯠꯇꯕꯤ ꯂꯩꯔ ꯉꯥꯏꯍꯥꯛ ꯂꯩꯔꯕꯨ ꯑꯩ ꯉꯥꯏꯍꯥꯛ ꯂꯩꯔꯒ ꯑꯗꯨꯝ ꯁꯥꯟꯅ ꯂꯩꯕꯒꯤ ꯁꯤꯒꯨꯝ ꯑꯗꯨꯝ ꯂꯩꯕ ꯍꯥꯏꯇꯥꯔꯦ
ꯀꯩꯅꯣꯗꯤ ꯉꯔꯥꯡꯗꯤ ꯕꯣꯜ ꯌꯦꯡꯗ꯭ꯔꯣ ꯀꯃꯥꯏꯅ ꯇꯧꯒꯦ
ꯏ ꯂꯥꯡ ꯄꯨꯖꯦ
ꯎꯝ
ꯔꯥꯡꯗꯣ ꯈ꯭ꯋꯥꯏ ꯐꯥꯁꯇꯕꯨꯗꯤ ꯏꯖꯤꯞꯅ ꯒꯣꯜ ꯑꯅꯤꯒ ꯆꯟꯅꯅꯕꯒ ꯀꯩꯅꯣꯗꯣ ꯃꯦꯁꯤꯈꯣꯏ ꯃꯣꯏ ꯇꯤꯝꯗꯣ ꯄꯔꯗ꯭ꯔꯥ ꯀꯥꯏꯉ ꯂꯩꯔꯝꯕꯅꯦ ꯑꯗꯨ ꯃꯣꯏꯅ ꯑꯃꯨꯛ ꯂꯥꯁꯇ ꯇꯥꯈꯠꯂꯛꯄ ꯋꯥꯅꯤ
ꯍꯦꯔꯣꯒꯤꯗꯤ ꯂꯥꯁꯇ ꯇꯧꯈ꯭ꯔꯦꯕ
ꯏꯔꯣꯏꯖꯤ ꯂꯥꯁ ꯇꯧꯈ꯭ꯔꯦ ꯍꯥꯏꯗꯤ ꯑꯩꯈꯣꯏꯅ ꯑꯃꯨꯛ ꯕꯣꯟ ꯌꯦꯡꯖꯔꯒꯁꯨ ꯑꯗꯨꯝ
ꯍꯣꯏ ꯍꯣꯏ
ꯆꯨꯝꯅ ꯑꯗꯨꯝ ꯌꯦꯡꯉꯦꯕ ꯍꯥꯏꯗꯤ ꯑꯗꯨꯒꯤ ꯁꯞꯄꯣꯔꯠ ꯇꯧꯕꯅꯦ ꯑꯗꯥꯋꯥꯏꯗ ꯁꯞꯄꯣꯔꯠ ꯇꯧꯕꯅꯦ ꯄꯣꯠ ꯑꯩꯉꯣꯟꯗꯗꯤ ꯂꯩꯇꯦꯕ ꯀꯩꯁꯨ
ꯎꯝ ꯑꯩꯗꯤ ꯌꯦꯡꯕ ꯌꯦꯡꯗꯦ
ꯑꯗꯨꯝ ꯌꯦꯡꯕꯕꯨꯗꯤ ꯑꯗꯨꯝ ꯅꯨꯡꯉꯥꯏꯔ ꯑꯩ ꯐꯣꯟꯗ ꯌꯦꯡꯉꯁꯨ ꯌꯥꯕꯅꯦ
ꯎꯝ ꯃꯁꯥꯒꯤ ꯑꯩꯗꯤ ꯐꯤꯂꯝ ꯌꯦꯡꯕꯁꯨ ꯀꯌꯥ ꯀꯟꯅ ꯍꯕ ꯑꯣꯏꯗꯦꯕꯀꯣ
ꯎꯝ
ꯑꯗꯨꯅ ꯃꯦꯀꯞ ꯊꯣꯛꯂꯛꯑꯒ ꯃꯌꯥꯝꯒꯤ ꯏꯁꯇꯦꯇꯁ ꯌꯦꯡꯕ
ꯐꯦꯛꯇꯁ ꯑꯣꯏꯅꯗꯤ ꯌꯦꯡ ꯅꯨꯡꯉꯥꯏ ꯂꯩꯔꯕ ꯕꯣꯣꯟ ꯅꯨꯡꯉꯥꯏꯇ ꯑꯩ ꯌꯦꯡꯗ꯭ꯔꯒꯁꯨ ꯃꯌꯥꯝꯒꯤ ꯑꯦꯛꯁꯄ꯭ꯔꯦꯁꯟꯗꯨꯗ ꯀꯃꯥꯏꯅ ꯇꯧꯒꯦ ꯍꯥꯏꯗꯣ ꯂꯣꯏ ꯈꯪꯗꯦ
ꯎꯝ ꯑꯩꯈꯣꯏ ꯀꯅꯥꯝꯇ ꯐꯦꯟ ꯑꯣꯏꯗ꯭ꯔꯁꯨ꯭ꯔꯦ ꯑꯁ ꯅꯍꯥꯟ ꯃꯦꯟꯃꯥꯔ ꯀꯞꯄꯗ ꯑꯗꯒꯤ ꯔꯣꯅꯥꯜꯗꯋꯥ ꯀꯞꯄꯗꯒ ꯄꯨꯅꯤꯡꯒ ꯅꯨꯡꯁꯤꯈꯤꯕ ꯄꯣꯠꯅꯤ
ꯎꯝ ꯃꯣꯏ ꯍꯥꯏꯗꯤ ꯂꯣꯏꯁꯨ ꯂꯣꯏꯔꯦ ꯍꯟꯗꯪꯅ
ꯍꯣꯏ ꯍꯟꯗꯛꯅ ꯂꯣꯏꯔꯦ ꯃꯣꯏ ꯌꯥꯎꯗ꯭ꯔꯗꯤ ꯃꯊꯪ ꯋꯥꯔꯜ ꯀꯞꯀ ꯃꯥꯜꯂꯔꯣꯏꯗ ꯍꯥꯏꯕꯗꯤ ꯃꯣꯏꯒꯤ ꯎꯝ
ꯊꯥꯏꯅꯒꯤ ꯐꯅ ꯀꯨꯏꯅ
ꯎꯝ ꯎꯝ
ꯍꯟꯗꯛ ꯅꯧꯅ ꯌꯥꯎꯔꯛꯄꯗꯗꯤ ꯍꯂꯥꯟ ꯀꯌꯥ ꯌꯥꯎꯔꯤꯕ ꯃꯥꯄꯤ ꯀꯌꯥ ꯌꯥꯎꯔꯤꯕ
ꯑꯥ
ꯃꯣꯏ ꯈꯔꯗꯨꯅ ꯑꯗꯨꯝ ꯁꯥꯟꯅꯔ ꯃꯣꯏ ꯈꯔ ꯃꯉꯥꯏꯗ ꯌꯦꯡꯉꯒꯗꯣꯏꯁꯦ
ꯍꯣꯏ
ꯑꯗꯨꯕꯨꯗꯤ ꯀꯩꯁꯨ ꯌꯦꯡꯅꯤꯡꯉꯔꯣꯏ
ꯎꯝ
ꯑꯇꯣꯞꯄ ꯌꯦꯡꯅꯤꯡꯕ ꯍꯥꯏꯁꯦ ꯀꯩꯁꯨ ꯌꯦꯡꯅꯤꯡꯗ‌꯭ꯔꯒꯁꯨ ꯌꯦꯡꯗꯤ ꯌꯦꯡꯉꯛꯀꯅꯤꯀꯣ
ꯍꯣꯏ ꯍꯣꯏ ꯑꯗꯨꯝ ꯕꯣꯜꯅꯦ ꯍꯥꯏꯔꯗꯤ ꯍꯧꯖꯤꯛ ꯍꯣꯏ ꯍꯥꯟꯅꯩ ꯑꯗꯨꯃꯥꯏꯅ ꯍꯧꯖꯤꯛ ꯑꯩꯈꯣꯏꯒꯤ ꯋꯥꯔꯜ ꯀꯞ ꯂꯩꯔꯦ ꯀ ꯍꯥꯏꯕꯗ ꯃꯦꯁꯤ ꯔꯣꯅꯥꯟꯗꯣ ꯅꯦꯃꯔꯒꯤꯗ ꯐꯥꯎꯔꯤ ꯁꯨꯃꯥꯏꯅꯗꯤ ꯈꯤꯇꯪꯗꯤ ꯃꯌꯦꯡ ꯇꯥꯅꯤ ꯍꯥꯏꯕ ꯌꯦꯡꯕꯗꯤ ꯑꯗꯨꯝ ꯌꯦꯡꯅ ꯗꯨꯏꯅꯦꯕ ꯑꯗ ꯈꯤꯇꯪꯗꯤ ꯑꯩꯈꯣꯏꯒꯤ ꯃꯒꯨꯟ ꯍꯟꯊꯕꯗꯣ
ꯎꯝ
ꯑꯗꯨꯃꯥꯏꯅꯗꯤ ꯇꯧꯅꯗꯣꯏꯅꯦ ꯇꯧꯔꯤꯖ‌ꯦ
ꯃꯥꯅꯦ ꯀꯩꯁꯨ ꯌꯥꯝ ꯀꯥꯍꯦꯅ
ꯎꯝ
ꯌꯦꯡꯕ ꯈꯣꯠꯄ ꯍꯥꯏꯗꯨꯗꯤ ꯀꯩꯁꯨ ꯄꯥꯛꯅꯗꯤ ꯌꯦꯡꯅꯔꯔꯣꯏ
ꯎꯝ ꯀꯗ ꯑꯉꯣꯏꯃꯨꯛ ꯂꯥꯏꯔꯤꯖꯥꯠꯅ‌ꯣ ꯕ‌ꯣꯜꯗꯤ ꯑꯩ ꯕꯣꯟꯒꯤ ꯃꯔꯝꯁꯤꯃ ꯀꯩꯝ ꯈꯪꯗ꯭ꯔꯦ
ꯉꯁꯤꯁꯦ ꯈꯪꯗ‌ꯦꯅꯤ ꯉꯁꯤ ꯀꯅꯥ ꯀꯅꯥ ꯂꯩꯕꯅꯣ ꯑꯩ ꯉꯁꯤꯗꯤ ꯌꯦꯡꯗ꯭ꯔꯤꯕ ꯃꯣꯏ ꯔꯨꯇꯤꯟ ꯀꯩꯀꯥ ꯊꯣꯛꯄꯅꯦꯕ ꯀꯅꯥ ꯀꯅꯥ ꯁꯥꯟꯅꯥꯅꯤ ꯈꯣꯠꯅꯤ ꯍꯥꯏꯕ
ꯐꯥꯏꯅꯦꯟꯗꯤ ꯀꯩ ꯅꯨꯃꯤꯠꯇ ꯇꯥꯖꯥꯟ
ꯐꯥꯏꯅꯦꯟꯁꯦ ꯍꯧꯖꯤꯛ ꯐꯥꯎꯒꯤ ꯑꯣꯏꯅꯗꯤ ꯈꯣꯠꯄ ꯍꯥꯏꯗꯤ ꯁꯤꯃꯤꯐꯥꯏꯅꯦꯟꯒꯤ ꯑꯣꯏꯅ ꯍꯥꯏꯗꯤ ꯀ꯭ꯋꯥꯔꯇꯔ ꯐꯥꯏꯅꯦꯜꯒꯤ ꯃꯑꯣꯡꯗ ꯍꯧꯖꯤꯛ ꯆꯪꯅꯒꯤꯝꯇ ꯉꯥꯏꯅꯔꯤꯑꯕ
ꯎꯝ
ꯃꯦꯁꯤ ꯈꯣꯏ ꯃꯣꯏ ꯉꯔꯥꯡ ꯁꯥꯟꯅꯔꯤꯗꯨꯁꯨ ꯀ꯭ꯋꯥꯇꯔ ꯐꯥꯏꯅꯦꯜ ꯆꯪꯕꯩꯅꯦꯕ
ꯎꯝ
ꯑꯩ ꯍꯧꯖꯤꯛ ꯈꯔ ꯁꯥꯟꯅꯅꯔꯛꯈꯤꯅꯤ ꯍꯥꯏꯕꯒꯤ ꯃꯑꯣꯡꯅꯤ ꯐꯥꯏꯅ‌ꯦꯟꯗꯤ ꯂ‌ꯦꯞꯈꯤꯔ‌ꯣꯏꯇ ꯃꯥꯅꯦ ꯍꯟꯗꯛꯁꯨ ꯈꯪꯗꯦ ꯍꯟꯗꯛꯁꯨ ꯃ‌ꯦꯁꯤꯅ ꯂꯧꯗꯣꯔꯤꯕ꯭ꯔꯥ
ꯂꯧꯕꯨ ꯂꯧꯔꯗꯤ ꯐꯩ ꯍꯥꯏꯕꯅꯤ ꯑꯅꯤ ꯃꯇꯨ ꯍꯧꯔꯒꯁꯨ ꯀꯣ ꯍꯥꯏꯕꯗꯤ ꯃꯣꯏ ꯑꯍꯨꯝꯔ ꯍꯥꯟꯅ ꯗꯩ ꯃꯣꯏ ꯑꯔꯣꯏꯕ ꯑꯣꯏꯖꯕꯅꯤꯅ ꯁꯨꯝ ꯑꯃꯒꯤ ꯋꯥ ꯂꯩꯇꯦ ꯑꯃꯒꯤ ꯋꯥ ꯂꯩꯇꯦꯀꯣ ꯍꯥꯏꯕꯗꯤ ꯑꯅꯤꯃꯗꯤ ꯇꯨꯍꯧꯔꯕꯅꯤꯅ ꯃꯥꯅ ꯍꯦꯛ ꯂꯧꯕꯁꯨ ꯃꯌꯥꯝꯅ ꯄꯥꯝꯅꯩꯗꯣ
ꯃꯥꯅꯤ ꯃꯊꯪꯗꯩꯗꯤ ꯑꯇꯣꯞꯄ ꯑꯇꯣꯞꯄ ꯇꯤꯡꯅ ꯂꯧꯖꯒꯦꯔꯥ ꯑꯃꯅ ꯂꯧꯒꯦꯔꯥ ꯑꯗꯨꯝ ꯂꯧ ꯂꯧꯖꯔꯁꯅꯨ ꯍꯥꯏꯕꯒꯤ ꯋꯥꯈꯜ ꯂꯩꯒ ꯍꯟꯗꯛꯀꯤꯖꯤꯗꯤ ꯃꯣꯏ ꯂꯣꯏꯔꯕꯅꯤꯅ
ꯍꯣꯏ ꯃꯣꯏ ꯑꯍꯨꯝꯃꯔꯛꯇ ꯑꯃꯇꯪ ꯂꯧꯖꯔꯗꯤ ꯑꯅꯤꯃ ꯃꯉꯣꯟꯗ ꯑꯁꯥ ꯊꯝ ꯇꯥꯝꯅꯤ
ꯅꯦꯃꯥꯔꯕꯨꯗꯤ ꯃꯁꯥ ꯉꯝꯗꯕꯤ ꯂꯩꯕꯅꯦꯕ
ꯎꯝ ꯎ
ꯃꯁꯥ ꯉꯝꯗꯕꯤ ꯂꯩꯕꯅꯤꯅ ꯃꯥꯁꯨ ꯃꯈꯣꯡꯒ ꯑꯣꯄꯔꯦꯁꯟꯒ ꯇꯧꯗꯅ ꯈꯣꯠꯇ ꯇꯧꯔꯨꯕꯅꯤ ꯑꯗꯨ ꯂꯥꯁꯅꯦꯅ ꯂꯥꯁ ꯐꯥꯏꯅꯦꯜꯒꯤꯗꯨꯗ ꯑꯗꯨꯝ ꯁꯥꯟꯅꯕ ꯊꯣꯛꯂꯛꯄꯩ ꯋꯥꯅ‌ꯦꯕ ꯃ
ꯊꯣꯏ
ꯀꯩꯁꯨ ꯃꯥ ꯀꯩꯁꯨ ꯁꯥꯟꯅꯕ ꯉꯝꯕ ꯅꯠꯇꯦ
ꯎꯝ
ꯃꯥ ꯐꯖꯅ ꯃꯁꯥꯒ ꯅꯥꯗꯕꯤ ꯑꯣꯏꯔꯝꯃꯗꯤ ꯍꯟꯗꯛ ꯃꯥ ꯆꯪꯕꯁꯨ ꯌꯥꯏ
ꯎꯝ
ꯅ‌ꯦꯃꯥꯔ ꯑꯗꯨꯝ ꯐꯖꯅ ꯁꯥꯟꯅꯕꯅ‌ꯦ
ꯎꯝ
ꯃꯣꯏ ꯕꯔꯖꯤꯟꯒꯤ ꯍꯥꯏꯗꯤ ꯃꯃꯥꯡ ꯃꯃꯥꯡꯗꯤ ꯐꯅꯌꯥꯝ ꯂꯧꯔ ꯂꯥꯛꯄꯅꯦꯕ ꯃ‌ꯣꯏ
ꯎꯝ
ꯀꯩꯅꯣ ꯈꯣꯏ ꯄꯦꯜꯂꯤ ꯈꯣꯏ ꯑꯗꯨ ꯃꯣꯏ ꯑꯗꯨꯝ ꯐꯅꯌꯥꯝ ꯁꯟꯅ ꯂꯥꯛꯄꯅꯦꯕ
ꯎꯝ
ꯑꯗꯨꯃꯥꯏꯅ ꯁꯥꯟꯅꯔꯛꯄꯅꯤꯅ ꯃꯥ ꯃꯁꯥꯗꯣ ꯈꯔ ꯅꯨꯡꯉꯥꯏꯔꯝꯕꯗꯤ ꯃꯥ ꯂꯧꯕꯒꯤ ꯆꯥꯟꯁꯀꯣ ꯃꯣꯏ ꯆꯪꯕꯩ ꯆꯥꯡꯁ ꯋꯥꯡꯉꯤ
ꯎꯝ
ꯔꯣꯅꯥꯜꯗꯣꯁꯨ ꯂꯦꯞꯇꯕꯤꯗ ꯁꯥꯟꯅꯔꯕꯅꯤꯅ ꯃꯁꯥ ꯗꯨꯁꯨ ꯈꯔ ꯋꯥꯕ
ꯍꯣꯏ ꯑꯗꯣ ꯃꯁꯤ ꯀꯩꯅꯣꯅꯤ ꯁꯨꯅꯤꯗ ꯍꯥꯏꯗꯤ ꯎꯝ ꯐꯨꯠꯕꯣꯜꯁꯦ ꯑꯗꯨꯝ ꯍꯩꯅꯩ ꯄꯣꯠꯅꯤꯗ ꯑ ꯀꯥꯕ ꯄꯣꯕꯁꯤꯗꯤ ꯂꯛꯇꯁꯨ ꯈꯤꯇꯪ ꯂꯩꯔꯤꯅꯦꯕ ꯍꯥꯏꯗꯤ ꯃꯥ ꯂꯩꯍꯧꯋꯦ ꯍꯩꯇꯦ ꯍꯥꯏꯕ ꯌꯥꯕ ꯅꯠꯇꯦꯗ
ꯂ ꯂꯥꯛꯇ ꯉꯥꯛꯇꯅ‌ꯦ ꯍꯥꯏꯗꯤ ꯍꯩꯕ ꯃꯁꯦꯟ ꯂꯣꯏ ꯁꯥꯟꯅꯔꯛꯄꯅꯤꯅꯅꯦ
ꯎꯝ ꯁꯀꯥꯟꯖꯗꯤ ꯎꯝ ꯄꯨꯡ ꯀꯌꯥ ꯑꯗꯥꯏꯃꯨꯛꯇ ꯇꯨꯝꯃꯤ ꯑꯗꯨꯗꯤ ꯕꯣꯜ ꯅꯨꯡ ꯌꯦꯡꯗ꯭ꯔꯗꯤ
ꯕꯣꯜ ꯌꯦꯡꯗ꯭ꯔꯗꯤ ꯐꯅ ꯉꯟꯅ ꯇꯨꯝꯃꯦꯗ ꯕꯣꯟ ꯌꯦꯡꯕꯁꯤꯗꯤ ꯄꯨꯔꯥ ꯊꯦꯡꯉꯤ ꯄꯨꯡ ꯑꯥ ꯕꯣꯜ ꯌꯦꯡꯉꯨꯔꯗꯤ ꯄꯨꯡ ꯑꯍꯨꯝ ꯃꯔꯤꯗꯒ ꯇꯨꯝꯕ ꯌꯥꯎꯏ
ꯎꯝ ꯑꯩꯗꯤ ꯇꯨꯝꯃꯗꯕꯅꯦ ꯎꯝ
ꯉꯟꯅ ꯇꯨꯝꯕ ꯐꯩꯗ ꯑꯩꯁꯨ ꯕꯣꯟ ꯌꯦꯡꯗꯔꯒꯗꯤ ꯄꯨꯡ ꯇꯔꯥ ꯇꯥꯕ ꯃꯥꯄꯟ ꯃꯈꯥꯏ ꯇꯥ ꯃꯥꯄꯟ ꯇꯥ ꯑꯩ ꯑꯗꯨꯝ ꯊꯕꯛ ꯂꯩꯔꯒꯗꯤ ꯂꯩꯔ‌ꯦ ꯂꯩꯇ꯭ꯔꯒꯗꯤ ꯑꯗꯨꯝ ꯇꯨꯝꯃꯦꯕ ꯗꯨꯝ
ꯎꯝ ꯑꯌꯨꯛꯇ ꯑꯃꯨꯛ ꯄꯨꯡ ꯇꯔꯨꯛꯀ ꯃꯤꯅꯤꯠ ꯇꯔꯥꯉꯥ ꯁ꯭ꯋꯥꯏꯗ ꯑꯉꯥꯡ ꯇꯨꯋꯏꯁꯟ ꯇꯧꯕꯅꯤꯅꯀꯣ
ꯎꯝ ꯉꯟ ꯉꯟꯅ ꯇꯨꯝꯕ ꯑꯃ ꯆꯪꯏ ꯑꯗꯨꯗꯤ
ꯍꯣꯏ
ꯉꯟꯅ ꯇꯨꯝꯗꯔꯒꯗꯤ ꯕꯦꯔꯅꯤ ꯇꯨꯏꯁꯟ ꯍꯥꯏꯔꯤꯁꯦ ꯀ꯭ꯂꯥꯁ ꯃꯌꯥꯏ ꯋꯥꯏꯔꯝ ꯑꯣꯏꯗꯣꯏꯔꯣ ꯅꯠꯇ꯭ꯔꯒ ꯃꯈꯥ ꯋꯥꯏꯔꯝ ꯑꯣꯏꯗꯣꯏꯔꯣ
ꯑ ꯌꯥꯝ ꯆꯥꯎꯕꯗꯤ ꯌꯥꯎꯗꯦ ꯑꯌꯨꯛꯇ ꯇꯧꯕꯗꯨꯅ ꯅꯨꯡꯊꯤꯟꯗ ꯇꯧꯕꯗꯨꯅ ꯀ꯭ꯂꯥꯁ ꯈꯔ ꯆꯥꯎꯕꯅꯦ ꯑꯌꯨꯛꯀꯤꯗꯤ
ꯎꯝ ꯁꯞꯖꯦꯛꯇꯤ ꯀꯩꯅꯣ ꯑꯣꯏꯅ ꯂꯧꯕ ꯑꯥ
ꯑꯉꯥꯡꯒꯤꯅꯤꯅ ꯅꯠꯇꯦ ꯏꯀꯣꯅꯣꯃꯤꯛꯁꯅꯦꯕ ꯑꯗꯣ ꯑꯉꯥꯡꯒꯤ ꯑ ꯑꯉꯥꯡꯒꯤ ꯇꯧꯕꯗꯤ ꯑꯗꯨ ꯃꯥꯏꯅ ꯇꯧꯕ ꯍꯥꯏꯕꯗꯤ ꯑꯣꯜ ꯁꯝꯖꯦꯛꯇ ꯇꯥꯛꯑꯦꯗꯅꯀꯣ
ꯎꯝ
ꯀꯣꯆꯤꯡꯒꯤꯗꯗꯤ
ꯃꯥꯅꯦ ꯃꯦꯠꯁ ꯌꯥꯎꯔꯛꯑꯅꯤ ꯁꯥꯏꯟꯁ ꯌꯥꯎꯔꯛꯑꯅꯤ ꯃꯣꯏꯒꯤ ꯍꯥꯏꯕꯕꯨ ꯃꯔꯨ ꯑꯣꯏꯔꯛꯄ ꯒ꯭ꯔꯥꯃꯥꯔꯁ
ꯇꯥꯛꯑꯦ ꯍꯤꯟꯗꯤ ꯅꯨꯡꯗꯤ ꯂꯣꯏꯅꯃꯛ ꯄꯨꯔꯥ ꯑꯣꯜ ꯁꯕꯖꯦꯛꯀꯤ ꯇꯥꯛꯑꯦ ꯀꯣꯆꯤꯟꯗꯗꯤ
ꯑꯦ ꯍꯥꯏꯗꯤ ꯇꯥꯛꯀꯤ ꯇꯥꯛꯀꯗꯧꯅꯦ ꯍꯩꯕ ꯍꯩꯇꯕ ꯁꯕꯖꯦꯛ ꯈꯔ ꯌꯥꯎꯕꯗꯨꯅ ꯇꯣꯉꯥꯟꯕꯅꯤ ꯇꯥꯛꯄꯗ ꯍꯩꯍꯧꯔꯅꯤ ꯑꯩ ꯍꯥꯏꯕꯗꯤ ꯑꯩ ꯏꯁꯥꯒꯤꯁꯨ ꯄ꯭ꯔꯦꯛꯇꯤꯁ ꯑꯣꯏꯍꯧꯔꯦ ꯑꯉꯥꯡꯁꯨ ꯇꯥꯛꯊꯣꯛꯑꯦ ꯑ ꯑꯦꯛꯖꯥꯝ ꯑꯃ ꯊꯥꯕ ꯆꯠꯀꯦ ꯍꯥꯏꯔꯒꯗꯤ ꯃꯣꯏ ꯑꯉꯝ ꯃꯈꯩ ꯁꯤꯡ ꯃꯣꯏꯒꯤ ꯑꯗꯨꯗꯒꯤ ꯑꯣꯏꯅ ꯂꯧꯈꯠꯂꯛꯄꯅꯤ
ꯎꯝ
ꯍꯥꯏꯗꯤ ꯕꯤ ꯑꯦ ꯀꯥꯕ ꯑꯗꯨ ꯃꯥꯁꯇꯔ ꯀꯥꯕꯒꯤ ꯑꯗꯨ ꯄꯣꯠꯇꯨꯗꯤ ꯂꯧꯈꯠꯇꯕꯅꯦꯕ ꯀ꯭ꯂꯥꯁ ꯁꯤꯛꯁꯇꯒꯤ ꯍꯧꯔꯤꯁꯦ ꯀ꯭ꯂꯥꯁ ꯁꯤꯛꯁꯇꯩꯅ ꯇꯨꯌꯦꯦꯜꯞ ꯐꯥꯎꯒꯤ ꯃꯅꯨꯡꯗ ꯂꯩꯔꯤꯕ ꯑꯩꯈꯣꯏ ꯇꯝꯃꯛꯄ ꯃꯌꯥꯝꯗꯣ ꯑꯗꯨꯁꯤꯡꯗꯨꯗꯤꯦ ꯂꯣꯏ ꯂꯧꯈꯠꯂꯤꯕ
ꯎꯝ
ꯑꯗꯨ ꯑꯗꯨꯑꯣꯏꯗꯤ ꯃꯣꯏ ꯍꯥꯏꯗꯤ ꯃꯈꯣꯏ ꯂꯥꯏꯔꯤꯛ ꯇꯥꯛꯄ ꯍꯥꯏꯁꯦ ꯑꯗꯨꯝ ꯍꯣꯏ ꯑꯗꯨꯗꯤ ꯑꯦꯛꯖꯥꯝꯒꯤ ꯀꯩꯅꯣ ꯇꯧꯕꯒꯤ ꯃꯑꯣꯡꯗ ꯄ꯭ꯔꯤꯄꯦꯔꯦꯁꯟ ꯇꯧꯕꯒꯤ ꯃꯑꯣꯡꯗ ꯑꯗꯨꯝ ꯆꯞ ꯃꯥꯟꯅꯩ
ꯎꯝ
ꯑꯩꯈꯣꯏꯅ ꯍꯥꯏꯗꯤ ꯑꯗꯨꯝ ꯄꯥꯗꯕꯤꯗꯤ ꯅꯠꯇꯕ ꯄꯥꯔꯨꯕ ꯃꯌꯥꯝ ꯑꯃ ꯃꯌꯥꯝ ꯌꯥꯝꯕꯅꯦꯅ ꯉꯁꯥꯏ ꯂꯣꯏꯅꯗꯤ ꯇꯁ ꯇꯧꯕ ꯉꯝꯗꯦꯗꯣ
ꯎꯝ
ꯍꯥꯏ ꯅꯤꯡꯁꯤꯡꯉ ꯂꯩꯕ ꯍꯥꯏꯔꯗꯤ ꯂꯣꯏꯅ ꯅꯤꯡꯁꯤꯡꯅ ꯂꯩꯕ ꯉꯝꯗꯦꯕ
ꯎꯝ
ꯁꯤ ꯑꯃꯗ ꯅꯠꯇ꯭ꯔ ꯃꯁꯤ ꯑꯃꯗꯤ ꯂꯣꯏ ꯀꯥꯎꯕ ꯉꯥꯛꯇꯅꯤ ꯃꯣꯏ ꯇꯥꯛꯊꯣꯔꯛꯄꯗ ꯑꯃꯨꯛ ꯅꯧꯍꯧꯅꯅ ꯑꯃꯨꯛ ꯀꯥꯎꯒꯤꯕ ꯐꯣꯃꯨꯂꯥ ꯀꯔꯤ ꯀꯔꯤ ꯏꯀꯣꯅꯣꯃꯤꯛꯁꯀꯤꯁꯨ ꯃꯉꯥꯏ ꯃꯥꯏ ꯐꯣꯡꯕ꯭ꯔꯥ ꯃꯌꯥꯝ ꯂꯩꯌꯦ
ꯍꯣꯏ ꯍꯣꯏ ꯀꯥꯎꯋꯦꯗ ꯍꯧꯖꯤꯛ ꯁꯤꯖꯤꯟꯅꯗꯕ ꯀꯨꯏꯕꯒꯤ ꯀꯨꯏꯔꯦꯗ ꯀꯥꯎ
ꯑꯗꯨꯝꯕ ꯑꯩꯅ ꯍꯥꯏꯗꯤ ꯀꯥꯎꯕ ꯃꯌꯥꯝ ꯂꯩꯕꯗ ꯃꯣꯏ ꯇꯥꯛꯊꯣꯔꯛꯄꯗ ꯑꯗꯨꯝ ꯅꯤꯡꯁꯤꯡꯉꯦꯕ ꯑꯗꯨꯝ
ꯎꯝ
ꯑꯩꯁꯨ ꯇꯥꯛꯑꯦ ꯇꯥꯛꯄꯁꯤꯗ ꯀ꯭ꯂꯥꯁ ꯀ꯭ꯂꯥꯁ ꯁꯤ ꯇꯥꯛꯏꯁꯦ ꯀ꯭ꯂꯥꯁ ꯐꯥꯏꯚ ꯁꯤꯛꯁ ꯁꯚꯦꯟ
ꯇꯥꯏꯌꯦꯕꯗꯣ ꯃꯣꯏ ꯇꯥꯛꯄꯗꯨ ꯑꯩꯁꯨ ꯑꯗꯨꯝ ꯃꯇꯦꯡꯗꯨ ꯑꯣꯏꯖꯔꯦ
ꯅꯣꯏ ꯕꯤꯁꯦꯝꯄꯨꯔ ꯀꯔꯥꯋꯥꯏ ꯑꯣꯏꯗꯣꯏꯅꯣ ꯅꯣꯏꯒꯤꯁꯦ
ꯕꯤꯁꯅꯨꯄꯨꯔ ꯉꯥꯏꯈꯣꯡ ꯍꯥꯏꯅ ꯂꯩꯔꯤꯗ ꯉꯥꯏꯈꯣꯡ ꯈꯨꯂꯦꯟ
ꯉꯥꯏꯈꯣꯡ ꯉꯥꯏꯈꯣꯡꯗꯒꯤ ꯏꯃꯥꯟꯅꯕꯤ ꯑꯃ ꯂꯩꯒꯤꯝꯅꯤꯅꯦ ꯃꯃꯤꯡꯗꯨ ꯀꯔꯤ ꯀꯥꯎꯒ꯭ꯔ‌ꯦ
ꯎꯝ
ꯈꯪꯗꯤ ꯈꯪꯉꯦ ꯑꯗꯣ ꯀꯨꯏꯔꯕꯒꯦ ꯀ꯭ꯂꯥꯁ ꯑꯦꯂꯚꯦꯟ ꯇꯨꯌꯦꯜꯐꯇ ꯇꯧꯕꯋꯩ ꯃꯃꯤꯡꯗꯣ ꯀꯔꯤꯅꯣꯅꯦ
ꯈꯪꯉꯒꯗꯤ ꯁꯨꯝ ꯑꯩꯅ ꯈꯪꯉꯨꯁꯨ ꯌꯥꯏ
ꯍꯣꯏ ꯍꯣꯏ ꯍꯣꯏ
ꯍꯥꯏꯗꯤ ꯉꯥꯏꯈꯣꯡ ꯈꯨꯅꯧ ꯍꯥꯏꯕ ꯑꯃꯒ ꯉꯥꯏꯈꯣꯡ ꯈꯨꯂꯦꯟ ꯍꯥꯏꯕ ꯑꯃꯒꯅꯦꯕ
ꯎꯝ
ꯑꯩꯈꯣꯏꯒꯤ ꯁꯤꯅ ꯉꯥꯀꯣꯡ ꯈꯨꯂꯦꯟ ꯑꯣꯏꯗ‌ꯣꯏꯕ
ꯎꯝ
ꯉꯅꯥꯈꯣꯡ ꯈꯨꯅꯧ ꯍꯥꯏꯏꯔꯁꯨ ꯑꯗꯨꯝ ꯅꯛꯇꯤ ꯅꯛꯅꯔꯦ ꯑꯗꯨ ꯋꯥꯛꯀꯤꯡ ꯗꯤꯁꯇꯦꯟꯁꯇꯤ ꯑꯣꯏꯗꯦ
ꯑꯣ ꯑꯣ ꯑꯣ
ꯒꯥꯔꯤꯒꯤꯗ ꯒꯥꯔꯤ ꯆꯠꯄ ꯗꯤꯁꯇꯦꯟꯁꯇꯤ ꯑꯣꯏꯕ ꯑꯗꯨ ꯌꯥꯝꯅ ꯀꯟꯅ ꯂꯥꯞꯄ ꯑꯣꯏꯗꯦ
ꯎꯝ
ꯍ ꯆꯂꯣ ꯁꯣ
ꯑ
ꯑꯍꯨꯝ ꯃꯔꯤ ꯄꯨꯡ ꯑꯍꯨꯝꯃꯨꯛꯀꯤ ꯆꯥꯡ ꯈꯣꯡꯕ ꯆꯠꯂꯗꯤ ꯌ ꯌꯧ
ꯎꯝ ꯍꯣꯏ ꯍ ꯍꯣꯏ